ꯍꯂꯣ ꯎꯝ ꯕꯖꯥꯔ ꯆꯠꯂꯨꯕ꯭ꯔꯣ
ꯆꯠꯇ꯭ꯔꯦꯗ ꯑꯁ ꯅꯨꯡꯁꯥꯗ ꯅꯣꯡꯃꯝꯃꯒ ꯂꯩꯕ ꯇꯟꯈ꯭ꯔꯕ
ꯑꯣ
ꯉꯁꯤ ꯌꯥꯝ ꯇꯜꯂꯦ ꯈꯪꯗꯦ
ꯎꯝ
ꯅꯪꯗꯤ ꯀꯩꯗꯧꯔꯤꯒꯦ
ꯑꯩ ꯎꯝ ꯀꯩꯁꯨ ꯀꯩꯁꯨ ꯇꯧꯗꯦ ꯑꯗꯨꯝ ꯂꯩꯌꯦ ꯎꯝ
ꯍꯣꯏ ꯆꯥꯔꯦ
ꯉꯁꯤ ꯆꯅꯤ ꯂꯩꯒꯗ꯭ꯔꯣ
ꯂꯩꯒꯅꯤ ꯎꯝ
ꯑꯩꯗꯣ ꯀꯣꯆꯤ ꯂꯣꯟꯕ ꯍꯩꯇꯕꯩ ꯇꯝꯃꯒ ꯂꯩꯕꯅꯦ
ꯑꯣ ꯑꯩꯁꯦ ꯇꯜꯂꯦ ꯑꯩꯁꯨ ꯏꯟꯇꯔꯦꯁ ꯌꯥꯝ ꯂꯩꯌꯦ ꯑꯗꯨꯒ ꯁꯨꯇꯤ ꯐꯥꯎ ꯂꯧꯔꯒ ꯂꯩꯕꯅꯦ ꯑꯩꯗꯣ ꯑꯗꯣ ꯇꯟꯕꯩ ꯀꯩꯁꯨ ꯇꯧꯗ꯭ꯔꯦ ꯑꯗꯨꯝ ꯀꯣꯆꯤ ꯐ꯭ꯔꯤꯗ ꯊꯝꯃꯦ
ꯑꯩꯁꯦ ꯂꯧꯗ꯭ꯔꯤ ꯏꯃꯥꯇꯣꯟꯁ ꯀꯩꯅꯣ ꯃꯆꯥ ꯑꯃ ꯂꯩꯕ ꯇꯧꯔꯒ ꯂꯩꯕꯅꯤ ꯑꯗꯨꯗꯣ ꯑꯁ ꯀꯩꯅꯣ ꯇꯧꯋꯦ ꯍꯩꯇꯕꯩꯒꯤꯀꯣ ꯋꯥꯏ
ꯎꯝ ꯑꯩ ꯍꯣꯏ ꯍꯧ ꯈꯪꯗ꯭ꯔꯗꯤ ꯑꯗꯨꯝꯧ ꯋꯥꯕꯅꯦ
ꯈꯨꯣꯠꯇꯣ ꯀꯩ ꯍꯥꯏꯁꯤꯔꯥ ꯄꯥꯏꯕ ꯍꯩꯖꯕꯒꯤꯀꯣ
ꯑꯗꯨꯅꯤ
ꯂꯪꯗꯣ ꯋꯥꯏꯔꯦ ꯆꯞ ꯆꯥꯅ ꯄꯥꯏꯕ ꯍꯩꯗꯕꯩ ꯆꯣꯃꯦꯔꯥ ꯂꯥꯜꯂꯤꯒ ꯑꯗ ꯉꯁꯥꯔꯤꯅꯗꯤ ꯇꯧꯔꯕꯅꯦ ꯑꯗꯣ
ꯃꯀꯣꯛꯇꯒꯤ ꯑꯗꯨꯝ ꯃꯥꯟꯈ꯭ꯔ ꯂꯩꯌꯦ ꯈꯪꯗꯦ
ꯅꯪ ꯀꯔꯤ ꯂꯣꯟꯕ꯭ꯔꯣ ꯑꯗꯨꯗꯤ
ꯅꯗꯦ ꯍꯧꯕꯗ ꯉꯥꯏꯌꯦ ꯃꯔꯤ ꯊꯧꯔꯤ ꯊꯧꯔꯤ ꯊꯧꯔꯤꯒꯤꯅꯤ
ꯅꯗꯥꯒꯨꯝꯕ ꯊ
ꯑꯦꯁ ꯑꯁꯤ ꯍꯩꯇ꯭ꯔꯤꯍꯦ ꯑꯩꯗꯣ ꯏꯟꯁꯇꯥꯒ꯭ꯔꯥꯝꯗ ꯎꯕꯀꯣ ꯈꯪꯕ꯭ꯔꯥ ꯏꯟꯁꯇꯥꯒ꯭ꯔꯥꯝꯗ ꯎꯔꯒ ꯃꯣꯏꯅ ꯁꯥꯕꯗꯣ ꯀꯩ ꯍꯥꯏꯁꯤꯔ ꯌꯥꯝ ꯂꯥꯏꯅ ꯂꯥꯏꯅ ꯎꯕ ꯂꯥꯏꯅ ꯎꯕꯗꯣ ꯑ ꯑꯁ ꯁꯤꯗꯤ ꯑꯩ ꯎꯝ ꯕꯦꯛ ꯂꯣꯟꯒꯦꯅꯗ ꯈꯜꯂꯤꯕ ꯀꯪꯕ꯭ꯔꯥ ꯕꯦꯛ ꯂꯣꯟꯅꯤꯡꯉꯥꯏꯗꯤ ꯍꯥꯟꯅꯗꯤ ꯋꯥꯈꯜꯗ ꯂꯩꯔꯦ ꯂꯩꯔꯅꯦ ꯎ
ꯑꯣ ꯑꯩꯁꯨꯅꯦ ꯕꯦꯦꯛ ꯌꯦꯡꯒ ꯑꯗꯨꯝ ꯁ꯭ꯋꯤꯇꯔꯒꯨꯝꯕꯁꯨ ꯌꯥꯝ ꯐꯖ ꯐꯖꯕ ꯂꯩꯌꯦꯕ ꯌꯥꯝꯅ ꯂꯥꯏꯟ ꯂꯥꯏꯅ ꯇꯧꯕꯒꯨꯝ ꯇꯧꯕ ꯑꯩꯁꯨ ꯑꯗꯨꯝ ꯏꯁꯀ꯭ꯔꯤꯟ ꯁꯣꯠꯀꯨꯝꯕ ꯚꯤꯗꯤꯑꯣ ꯦꯀꯣꯔ ꯚꯗꯤꯑꯣ ꯗꯗꯥꯎꯟꯂꯣꯗꯒꯨꯝꯕ ꯇꯧꯔꯒꯀꯣ ꯊꯝꯃꯦ ꯑꯗꯨꯒ ꯑꯩ ꯍꯩꯗꯤꯗ ꯈꯪꯗꯦ
ꯃꯈꯣꯏ ꯃꯁꯥ ꯍꯩꯕꯅꯗꯤ ꯇꯧꯒꯗꯕꯅꯤꯀꯣ ꯂꯥꯏꯌꯦꯡꯕ ꯍꯩꯕ ꯑꯅꯦ
ꯑꯗꯣ ꯈꯪꯕ ꯃꯤꯒ ꯑꯗꯨꯝ ꯂꯩꯃꯤꯟꯅꯔꯒ ꯀꯣ ꯇꯧꯔꯗꯤ ꯑꯗꯨꯝ ꯐꯒꯠꯅꯤ ꯑꯩꯈꯣꯏꯗꯤ ꯐꯣꯟꯗ ꯌꯦꯡꯉꯒ ꯇꯧꯕꯗꯣ ꯌꯥꯗꯦꯕ
ꯎꯝ
ꯑꯦ ꯏꯃꯥꯇꯠ ꯍꯥꯏ ꯏꯗꯣꯝꯆꯥ ꯍꯥꯏꯕ
ꯌꯥꯗꯦꯕ ꯑꯗꯨ ꯇꯧꯕꯗꯣ
ꯑꯗꯨꯝ ꯆꯠꯂꯛꯑꯦ ꯑꯗꯨ ꯃꯥꯁ ꯊꯕꯛ ꯌꯥꯝꯃ ꯑꯩ ꯇꯥꯛꯄ ꯉꯥꯏꯍꯥꯛ ꯁꯪꯉꯣꯏꯗꯈꯤ ꯀꯟꯅ ꯇꯨꯔꯤꯕ
ꯑꯣ ꯃꯥꯗꯤ ꯌꯥꯝ ꯇꯥꯂꯝꯒꯅꯤ ꯄꯩꯁꯥ
ꯈꯪꯗꯦꯗ
ꯑꯩꯁꯨ ꯑꯁ ꯀꯩ ꯀꯩꯅꯣ ꯈꯜꯂꯦ ꯑꯗꯨꯒ ꯈꯨꯠꯇ ꯂꯩꯇꯕꯅꯤꯅ ꯎꯄꯥꯏ ꯂꯩꯇꯦꯀꯣ
ꯁꯤꯕ ꯐꯠꯇ ꯂꯩꯖꯗꯤ
ꯎꯝ ꯑꯁꯤ ꯂꯧꯔꯒ ꯑꯁꯤ ꯎꯝ ꯑꯁꯤ ꯂꯧꯔꯒ ꯑꯁꯤ ꯇꯧꯒꯦ ꯑꯗꯨꯝ ꯈꯟꯅꯦ ꯑꯗꯨ ꯑꯣꯏꯔꯁꯨ ꯈꯨꯠꯇ ꯑꯃꯐꯥꯎ ꯂꯩꯇꯕꯅꯤꯅ ꯎꯄꯥꯏ ꯂꯩꯗꯦ
ꯎꯝ
ꯁꯦꯟꯊꯣꯏꯒꯤ ꯂꯧꯔꯒ ꯇꯧꯕꯁꯨ ꯑꯁꯤꯗꯤ ꯑꯩꯁ ꯃꯪ ꯃꯪꯐꯥꯎꯃꯜꯂꯦ ꯎꯝ
ꯋꯥꯔꯦ ꯑꯁꯦꯡꯕ ꯍꯩꯇꯕꯩ ꯃꯀꯣꯛꯗꯩ ꯗꯨꯝ ꯍꯧꯃꯥꯜꯂꯦ ꯑꯩꯁꯤ ꯀꯔꯤꯔ ꯈꯪꯗꯦ ꯆꯪꯗꯕꯔ ꯈꯪꯗꯦ
ꯑꯁ ꯑꯩ ꯔꯕꯔ ꯔꯕꯔꯗꯁꯨ ꯑꯗꯨꯝ ꯀꯩ ꯀꯩꯅꯣ ꯗꯤꯖꯥꯏꯟ ꯖꯥꯠ ꯖꯥꯠ ꯌꯣꯜꯂꯒ ꯂꯩꯕꯅꯤꯅ ꯂꯩ ꯂꯩꯀꯣ ꯑꯩꯁꯨ ꯇꯧꯒꯦꯅ ꯇꯧꯕꯅꯤꯅ ꯑꯗꯨ ꯇꯧꯔꯒ ꯑꯃꯨꯛ ꯂꯧꯊꯣꯛꯑꯦ ꯑꯃꯨꯛ ꯇꯧꯋꯦ ꯑꯃꯨꯛ ꯂꯧꯊꯣꯛ ꯑꯩꯒꯤ ꯍꯤꯔꯣꯅ ꯑꯁ ꯅꯪꯗꯤ ꯀꯔꯤꯔꯥ ꯑꯃꯨꯛ ꯂꯣꯏꯔꯒ ꯑꯃꯨꯛ ꯂꯧꯊꯣꯛꯑꯒ ꯑꯃꯨꯛ ꯍꯥꯎꯔꯦ ꯑꯗꯨ ꯂꯣꯏꯕ ꯅꯥꯏꯗꯦꯗ ꯅꯪꯒꯤꯗꯤ
ꯂꯁꯦꯡꯕ ꯑꯩꯁꯨ ꯑꯗꯨꯃꯥꯏꯅ ꯇꯧꯅꯤꯗꯣ ꯑꯗꯨꯝ ꯇꯧ ꯎꯝ
ꯑꯩꯅ ꯍꯩꯗ꯭ꯔꯗꯤ ꯑꯗꯨꯝ ꯇꯧꯕ ꯇꯥꯏꯅ ꯍꯥꯏ
ꯈꯪꯗꯦ ꯁꯤꯃ ꯃꯣꯁꯥꯏꯅ ꯇꯧꯔꯒ ꯂꯩꯔꯅ ꯑꯩꯁ ꯑꯥ ꯌꯧꯔꯕ ꯈꯜꯂꯒ ꯃꯀꯣꯗ ꯑꯗꯨꯝ ꯂꯩꯔꯒ ꯂꯩ ꯀꯔꯤꯔ ꯏꯟꯁꯥꯡ ꯆꯪꯗꯕꯩ ꯃꯥꯜꯂꯦ
ꯑ ꯑꯩ ꯑꯩꯗꯤ ꯌꯥꯝ ꯄꯪꯕꯒꯤ ꯑꯣꯏꯔꯝꯅꯤ ꯑꯩ ꯄꯟ ꯄꯟꯆꯣ ꯍꯥꯏꯕ꯭ꯔꯥ ꯑ ꯑꯁꯤꯁꯨ ꯑꯃ ꯑꯅꯤ ꯑꯅꯤꯔ ꯑꯉꯥꯡꯒꯤ ꯑꯃ ꯑꯩꯒꯤ ꯑꯃ ꯇꯧꯋꯦ ꯑꯗꯨꯝ ꯂꯣꯟꯅꯦ ꯑꯣ ꯍꯧꯖꯤꯛꯇꯤ ꯂꯣꯏ ꯀꯥꯎꯈ꯭ꯔꯦ ꯇꯨꯄꯤ ꯇꯨꯄꯤꯁꯨ ꯑꯅꯤ ꯑꯅꯤ ꯑꯩ ꯇꯧꯈ꯭ꯔꯦ ꯑꯗꯨꯁꯨ ꯈꯪꯅꯦ
ꯑꯗꯨꯗꯣ ꯅꯪ ꯍꯥꯏꯥꯏ꯭ꯔꯔꯕꯅꯤꯅꯦ ꯑꯗꯨꯗꯤ
ꯕꯦꯒꯨꯝꯕ ꯇꯧꯑꯣ ꯕꯦꯒꯨꯝꯕ ꯌꯥꯝ ꯂꯥꯏꯕ ꯌꯥꯝ ꯂꯩꯅ ꯂꯪ ꯂꯧꯔꯕ ꯏꯁꯥꯒꯤ ꯄꯥꯏꯅꯕ ꯑꯣꯏꯔꯁꯨ ꯍꯥꯏꯕ
ꯍꯣꯏ ꯂꯪꯗꯣ ꯑꯁꯤ ꯑꯁꯤ ꯑꯩꯒꯤ ꯅꯞꯇꯦꯕ ꯂꯪ ꯂꯩꯕꯗꯣ
ꯂꯥꯞꯄ꯭ꯔꯣ ꯕꯖꯥꯔ ꯆꯠꯂꯀꯥꯟꯗ ꯂꯧꯔꯛꯎꯅꯣ
ꯑꯩ ꯕꯖꯥꯔ ꯆꯠꯄ ꯀꯥꯟꯗ ꯌꯦꯡꯉꯦ ꯌꯦꯡꯉꯒ ꯑꯁꯨꯛ ꯎ ꯎꯗꯦ ꯀꯔꯤ ꯃꯐꯝꯗ ꯌꯣꯟꯝꯕ꯭ꯔꯥ ꯍꯥꯏꯅ ꯍꯪꯕ ꯑꯗꯨꯅ ꯍꯣꯏ ꯅꯣꯡꯃꯗꯤ ꯎꯑꯦ ꯑꯗꯣ ꯑꯩ ꯄꯩꯁꯥ ꯌꯥꯎꯗꯕ ꯑꯗꯨꯅ ꯑꯁ ꯂꯧꯗꯕꯅꯤ ꯖꯥꯖꯥꯅꯤ ꯂꯧꯅꯤꯡꯕ ꯃꯇꯝꯗ ꯂꯩ ꯎꯗꯦ ꯄꯩꯁꯥ ꯂꯩꯕ ꯃꯇꯝꯗꯗꯤ ꯎꯗꯦꯕ ꯑꯗꯨꯝ ꯄꯪꯁ ꯄꯪꯀꯣꯏ ꯀꯣꯏꯕ ꯆꯠꯂꯗꯤ ꯎꯕ
ꯑꯁ ꯑꯩ ꯌꯥꯝ ꯍꯥꯏꯖꯦꯗꯣ ꯈꯨꯠꯁꯦ ꯂꯦꯡꯕ ꯌꯥꯝ ꯍꯥꯏꯖꯩ
ꯅꯪ ꯑꯁꯤ ꯍꯩꯔꯗꯤ ꯑꯁ ꯌꯨꯝꯗ ꯂꯥꯛꯔꯒ
ꯑꯩ ꯁꯤ ꯍꯥꯏꯔꯤꯗꯤ ꯑꯁ ꯀꯌꯥ ꯀꯩ ꯀꯩ ꯀꯩꯅꯣ ꯂꯪ ꯐꯖꯅ ꯂꯧꯔꯒ ꯁꯦꯁ
ꯎꯝ ꯇꯣ ꯍꯩꯒꯅꯤ ꯅꯪꯗꯤ ꯅꯪꯗꯤ ꯍꯩꯒꯅꯤ
ꯑꯦ ꯍꯥꯏꯒꯅꯤ ꯀꯅꯤ ꯍꯥꯏꯖꯁꯦꯡꯕ ꯑꯩ ꯇꯝꯃꯒ ꯂꯩꯔꯣ ꯍꯧꯖꯤꯛ ꯇꯧꯔꯤꯅꯦ ꯍꯧꯖꯤꯛꯐꯥꯎ ꯀꯩꯅꯣ ꯇꯧꯗ꯭ꯔꯤ
ꯎꯝ
ꯑꯣꯒꯦ ꯇꯧꯋꯦ
ꯍꯩꯒꯅꯤꯅꯦ ꯑꯗꯨꯝ ꯇꯧꯔꯣ ꯑꯗꯨꯝ
ꯑꯩꯗꯣ ꯂꯪ ꯂꯪ ꯂꯪꯁꯨ ꯈꯔ ꯇꯨ ꯄ꯭ꯂꯥꯏꯗ ꯇꯧꯕꯒꯤ ꯇꯨ ꯄ꯭ꯂꯥꯏꯗꯣ
ꯇꯨ ꯄ꯭ꯂꯥꯏꯅ ꯅꯨꯡꯉꯥꯏ ꯐꯣꯔ ꯄ꯭ꯂꯥꯏꯁꯨ ꯌꯥꯝ ꯎꯝ ꯐꯣꯔ ꯄ꯭ꯂꯥꯏꯁꯨ ꯎꯝ
ꯕꯤꯒꯤꯅꯔꯒꯤꯗꯤ ꯐꯣꯔ ꯄ꯭ꯂꯥꯏꯅ ꯅꯨꯡꯉꯥꯏꯗꯧ ꯃꯥꯜꯂꯦ ꯍꯥꯏꯗꯤ ꯑꯩꯅ ꯑꯝ ꯇ꯭ꯋꯨ ꯄ꯭ꯂꯥꯏꯗꯣ ꯎꯝ ꯀꯩꯩꯅꯣ ꯃꯔꯤꯗꯣ ꯑꯅꯤ ꯆꯠꯂꯒ ꯇꯧꯕ
ꯑꯣ
ꯑꯗꯨ ꯀꯣꯠꯄ ꯍꯩꯗꯦ ꯆꯪꯗ꯭ꯔꯤꯗ ꯀꯃꯥꯏ ꯇꯧꯕꯖꯥꯠꯔꯣ ꯈꯪꯗꯦ ꯍꯩꯇꯦꯗ ꯑꯆꯧꯕꯅ ꯇꯝꯒꯗꯕꯅꯤ ꯑꯩ ꯅꯠꯇ꯭ꯔꯗꯤ ꯑ ꯑꯗꯨꯝ ꯂꯣꯏꯗ꯭ꯔꯤꯉꯩꯗ ꯑꯣ ꯊꯣꯛꯑꯅꯤ
ꯑꯣ
ꯅꯪꯅꯤ ꯑꯩ ꯊꯕꯛꯇꯨ ꯌꯥꯒꯤꯔꯣꯏ ꯍꯩꯇ꯭ꯔꯦ ꯍꯩꯇ꯭ꯔꯦ ꯍꯥꯏ ꯇꯂꯦ ꯇꯣꯛꯑꯒꯦ ꯀꯣꯛ ꯉꯥꯎꯋꯦ ꯀꯣꯛ ꯀꯣꯛ ꯀꯩꯅꯣ ꯇꯧꯋꯦ ꯀꯣꯛ ꯁꯥꯢ
ꯅꯣꯏ ꯑꯉꯥꯡꯗꯤ ꯅꯣꯏ ꯅꯆꯥꯗꯤ
ꯍꯥ
ꯅꯆꯥꯗꯤ
ꯑꯩꯗꯤ ꯇꯨꯝꯃꯒ ꯂꯩ ꯇꯨꯝꯃꯒꯂꯩ ꯌꯥ
ꯉꯁꯥꯏꯗꯣ ꯅꯪ ꯅ ꯅꯆꯥ ꯑꯣ ꯌꯦꯡꯍꯟꯒꯦ ꯇꯧꯔꯒ ꯎꯍꯧꯗꯦꯍꯦ
ꯑꯣ ꯏꯆꯥꯁꯦ ꯀꯩꯅꯣ ꯇꯧꯔꯦ ꯍꯣꯔꯣꯟ ꯌꯦꯡꯉꯣ
ꯎꯝ
ꯎꯝ ꯀꯩꯗꯧꯔꯤꯅꯣ ꯍꯧꯖꯤꯛ
ꯀꯩꯁꯨ ꯇꯧꯗꯦ ꯑꯗꯨꯝ ꯂꯩ ꯐꯃꯨꯡꯗ
ꯑꯩꯗꯣ ꯂꯣꯏꯔꯦ ꯏꯟꯁꯇꯥꯒ꯭ꯔꯥꯝꯗ ꯑꯩꯅ ꯑꯗꯨꯝ ꯌꯦꯡꯕꯒꯤꯀꯣ ꯐꯤ ꯂꯣꯟꯕꯩꯗꯣ ꯌꯥꯝ ꯎꯑꯦ ꯑꯗꯨꯝ ꯏꯁ ꯑꯩꯒꯤꯗꯤ ꯀꯔꯤ ꯍꯥꯏꯕ꯭ꯔꯥ ꯃꯤꯠꯇꯗꯤ ꯌꯥꯝꯅ ꯂꯥꯏꯅ ꯎꯔꯒ ꯂꯥꯏꯅ ꯎ
ꯈꯨꯠꯇ ꯇꯧꯔꯗꯤ
ꯗꯨ ꯋꯥꯈꯜꯗꯗꯤ ꯌꯥꯝ ꯂꯥꯏꯕ ꯈꯨꯠꯇ ꯆꯥꯡꯉꯗꯤ ꯌꯥꯝ ꯂꯨꯌꯦꯕ ꯂꯪ ꯀꯥꯞ ꯄꯥꯏꯕ ꯍꯩꯗꯦꯕ ꯂꯪꯅ ꯀꯃꯥꯏ ꯄꯥꯏꯔꯒ ꯀꯃꯥꯏ ꯑ ꯀꯩꯅꯣꯗꯨ ꯈꯨꯠꯂꯥꯏꯗꯣ ꯀꯃꯥꯏ ꯀꯠ ꯄꯥꯏꯒꯅꯤ ꯍꯥꯏꯕꯗꯣ ꯈꯪꯗꯦ ꯏꯗꯣꯝ ꯆꯥꯅꯗꯤ ꯇꯥꯛꯄꯤꯌꯦ ꯑꯗꯣ ꯃꯨꯀ
ꯇꯥꯛꯄꯤꯔꯗꯤ ꯈꯪꯅꯤꯅ ꯅꯪꯗꯤ ꯁꯤꯡꯉꯦ ꯅꯪꯗꯤ ꯌꯥꯝ ꯍꯩꯌꯦꯕ ꯑꯗꯨ ꯀꯔꯤ ꯀꯔꯤ ꯑꯗꯨꯝ ꯇꯧꯕꯗꯣ ꯅꯪ ꯀꯣꯛꯗꯕ ꯌꯥꯏꯑꯕ
ꯑꯝ ꯄꯪꯕꯅꯦ ꯑꯩ
ꯑꯩꯗꯤ ꯑꯗꯨꯒꯒꯨꯝꯕꯥ
ꯈꯪꯕ ꯃꯤ ꯑꯃ ꯅꯠꯇꯦꯕ ꯑꯩ
ꯈꯨꯠ ꯈꯨꯠꯁꯨ ꯐꯠꯇꯦ ꯑꯩꯗꯤ
ꯑꯩꯗꯤꯀꯣ ꯇꯥꯛꯑꯦꯗꯅ ꯑꯗꯨꯝ ꯀꯩꯅꯣ ꯎꯝ ꯏꯁꯥꯅ ꯇꯝꯃꯁꯨ ꯀꯔꯤꯅꯣ ꯈꯪꯗꯦ ꯑꯩꯉꯣꯟꯗ ꯎꯝ ꯈꯪꯕ ꯌꯥꯝ ꯂꯨꯏꯌꯦꯕ ꯃꯤꯗꯤ ꯍꯦꯛ ꯇꯥꯛꯑꯗꯤ ꯑꯗꯨꯝ ꯍꯥꯏꯕ ꯃꯤ ꯌꯥꯎꯋꯦꯗꯅ
ꯍꯣꯏ
ꯑꯗꯨ ꯑꯃꯔꯛ ꯇꯧꯔꯗꯤ ꯑꯗꯨꯝ ꯃꯤꯗꯤ ꯍꯩꯕ ꯍꯩꯕ ꯍꯩꯕ ꯑꯩꯗꯤ ꯑꯅꯤ ꯑꯍꯨꯝ ꯇꯧꯔꯁꯨ ꯈꯪꯗꯦ ꯀꯩꯅꯣ ꯈꯪꯉꯦ ꯑꯣꯛꯁꯦ
ꯎꯝ
ꯅꯥꯒꯤ ꯀꯣꯛ ꯂꯧꯕ꯭ꯔꯥ ꯈꯪꯗ꯭ꯔꯤ
ꯅꯪꯗꯤ ꯌꯥꯝ ꯁꯤꯡꯉꯦ ꯌꯥꯝ ꯍꯥꯏꯌꯦ ꯑꯁꯤ ꯑꯗꯨꯝ ꯇꯧꯔꯗꯤ ꯐꯀꯅꯤ ꯑꯁꯤꯗꯤ ꯑꯁꯤ ꯑꯗꯨꯝ
ꯌꯥꯔꯦꯗ ꯀꯩꯁꯨ ꯊꯥꯒꯠꯄꯤꯔꯅꯣ ꯑꯩ ꯀꯩꯝꯇ ꯈꯪꯖꯗꯦꯀꯣ
ꯅꯪꯒꯤ ꯈꯨꯠꯇꯤ ꯌꯥꯝ ꯐꯩꯌꯦ ꯅꯪꯅ ꯇꯧꯕ ꯍꯥꯏ ꯅꯥꯜꯂꯦ ꯍꯥꯏꯕꯅꯤ
ꯅꯥꯥꯟꯃ ꯍꯥꯏꯩꯗꯦ ꯀꯔꯤꯔꯣ ꯏꯃꯥꯅ ꯁꯅꯤꯉꯣꯟꯗ ꯇꯧꯗꯤ ꯇꯧꯋꯦꯅ ꯊꯕꯛ ꯇꯧꯗꯤ ꯐꯖꯅ ꯐꯖꯅ ꯇꯧꯑꯣ ꯅꯥꯟꯅ ꯇꯧꯑꯣ ꯍꯥꯏꯔ ꯑꯩꯗꯤ ꯀꯩ ꯍꯥꯏꯁꯤꯔ ꯀꯟꯕꯒꯤꯔ ꯀꯩꯒꯤꯔꯥ ꯈꯪꯗꯦ ꯄꯪ ꯇꯧꯗ ꯇꯧꯔꯗꯤ ꯂꯣꯏꯔꯦ ꯍꯥꯏꯕꯒꯤ
ꯇꯧꯋꯦ ꯅꯪꯗꯤ ꯅꯪꯗꯤ ꯐꯖꯅ ꯇꯧꯋꯤꯗ ꯃꯤꯅ ꯌꯦꯡꯕ ꯀꯥꯟꯗ ꯑꯗꯨꯝ ꯅꯥꯟꯅ ꯑꯣꯏꯕ
ꯅꯣꯏꯅ ꯅꯥꯟꯅ ꯎꯕꯤꯕꯒꯤꯅꯦ ꯚꯥꯏ ꯃꯤꯅ ꯃꯤ ꯑꯇꯣꯞꯄꯅ ꯌꯦꯡꯗꯤ ꯑꯁ ꯅꯍꯝꯗ ꯂꯧꯕꯤꯔꯣ ꯑꯩ ꯍꯥꯟꯅ ꯐꯤ ꯑꯃ ꯁꯥꯏ ꯍꯥꯏꯕꯗꯣ ꯔꯥꯅꯤ ꯐ ꯐꯤꯒꯤ ꯍꯥꯏꯕꯗꯣ ꯑꯗꯣ ꯂꯧꯗ꯭ꯔꯤꯕꯅꯦ ꯃꯄꯨ ꯌꯨꯝꯗ ꯂꯩꯔꯤ ꯑꯩꯈꯣꯏ ꯈꯨꯟꯗ ꯃꯧ ꯑꯃ ꯂꯧꯒꯦ ꯍꯣꯏ